ꯑꯩꯅ ꯉꯥꯡꯂꯤꯕ ꯋꯥꯁꯦ ꯐꯖꯅ ꯑꯗꯨꯝ ꯇꯥꯕ ꯐꯪꯕꯤꯕꯔꯥ ꯃꯔꯨꯞ
ꯎꯝ ꯐꯖꯅ ꯑꯗꯨꯝ ꯇꯥꯕ ꯐꯪꯖꯩ ꯃꯔꯨꯝ
ꯆꯥꯛ ꯌꯦꯟꯁꯥꯡꯒꯗꯤ ꯆꯥꯕꯤꯔꯕ꯭ꯔꯥ ꯐꯝꯗꯧꯔ ꯃꯔꯨꯞ
ꯆꯥꯛ ꯏꯟꯁꯥꯡ ꯑꯗꯨꯝ ꯆꯥꯖꯥꯔꯦ ꯍꯥꯏꯕꯗꯤ ꯆꯥꯛ ꯏꯁꯤ ꯑꯗꯨꯝ ꯎꯅꯖꯔꯦ ꯃꯔꯣꯝꯗꯒꯤ ꯏꯈꯪ ꯈꯪꯍꯧꯗꯅ ꯐꯣꯟ ꯇꯧꯕꯤꯔꯛꯄ ꯀꯔꯤ ꯋꯥꯍꯩ ꯍꯥꯏꯕꯗꯤ ꯀꯔꯤ ꯋꯥꯔꯤ ꯋꯥꯇꯥꯏ ꯁꯥꯟꯅꯁꯦ ꯍꯥꯏꯗꯨꯅ ꯐꯣꯟ ꯇꯧꯕꯤꯔꯛꯄꯅꯣ ꯃꯔꯨꯞ
ꯃꯔꯨꯞꯇ ꯑꯩꯅ ꯉꯁꯤ ꯐꯣꯟ ꯇꯧꯖꯔꯛꯏꯕꯁꯤꯒꯤ ꯃꯔꯝꯗꯤ ꯀꯔꯤꯁꯨ ꯂꯩꯕ ꯅꯠꯆꯗꯦ ꯏꯆꯝ ꯆꯝꯅ ꯋꯥꯔꯤ ꯋꯥꯇꯥꯏ ꯈꯔ ꯁꯥꯁꯦ ꯍꯥꯏꯗꯨꯅ ꯇꯧꯖꯔꯛꯄꯅꯦ ꯃꯔꯨꯞꯄꯨ ꯍꯧꯖꯤꯛ ꯊꯕꯛ ꯊꯣꯏꯗꯣꯛꯄ ꯆꯤꯟꯗ ꯋꯥꯔꯤ ꯋꯥꯇꯥꯏ ꯁꯥꯕꯗ ꯀꯔꯤ ꯀꯩꯁꯨ ꯀꯥꯏꯗꯕ ꯅꯠꯇ꯭ꯔꯣ ꯃꯔꯨꯞ
ꯑ ꯃꯔꯨꯞ ꯍꯥꯅꯖꯗꯦ ꯃꯔꯨꯞꯅ ꯄꯥꯕꯤꯔꯤꯕ ꯋꯥꯍꯩ ꯍꯥꯏꯗꯤ ꯄꯥꯝꯕꯤꯔꯤꯕ ꯋꯥꯔꯤꯁꯤꯡ ꯑꯗꯨ ꯑꯗꯨꯝ ꯍꯥꯏꯕꯤꯔꯛꯎ ꯃꯔꯨꯞꯅ ꯁꯥꯕꯤꯔꯛꯄ ꯋꯥꯔꯤꯗꯨ ꯑꯩꯁꯨ ꯑꯗꯨꯝ ꯃꯈꯥ ꯇꯥꯅ ꯑꯗꯨꯝ ꯈꯨꯝꯖꯔꯛꯀꯦ
ꯐꯒꯅꯤ ꯃꯔꯨꯞ ꯑꯗꯨꯗꯤ ꯃꯔꯨꯞ ꯉꯁꯤ ꯑꯁꯤꯗꯤ ꯑꯩꯈꯣꯏꯒꯤ ꯃꯅꯤꯄꯨꯔꯤꯒꯤ ꯍꯥꯏꯕꯗꯤ ꯃꯥꯂꯦꯝ ꯑꯁꯤꯗ ꯍꯥꯏꯅ ꯍꯥꯏꯖꯔꯛꯀꯦ ꯎꯝ ꯑꯌꯪ ꯑꯁꯥ ꯈꯦꯅꯔꯛꯂꯤꯕ ꯑꯃꯗꯤ ꯃꯇꯝ ꯆꯥꯅ ꯅꯣꯡ ꯆꯨꯔꯛꯇꯕ ꯑꯗꯒꯤ ꯃꯇꯝ ꯆꯥꯅ ꯃꯍꯩ ꯃꯔꯣꯡ ꯊꯥꯕꯗ ꯄꯥꯜꯂꯨ ꯌꯥꯔꯛꯇꯕ ꯃꯔꯝ ꯑꯁꯤꯒꯤꯅꯤ ꯁꯤꯒꯤ ꯍꯤꯔꯝ ꯑꯁꯤꯗ ꯋꯥꯔꯤ ꯈꯔ ꯁꯥꯟꯅꯁꯤ ꯍꯥꯏꯕꯕꯨ ꯃꯔꯨꯞꯄꯨ ꯃꯁꯤꯒꯤ ꯍꯤꯔꯝ ꯑꯁꯤꯗ ꯊꯣꯏꯗꯣꯛ ꯅ ꯇꯣꯅ ꯈꯪꯗ꯭ꯔꯒꯁꯨ ꯋꯥꯔꯤ ꯋꯥꯇꯥꯏ ꯇꯧꯕꯗꯤ ꯑꯗꯨꯝ ꯌꯥꯕ ꯅꯠꯇ꯭ꯔ ꯃꯔꯨꯞ
ꯀꯩꯁꯨ ꯀꯥꯏꯗꯦ ꯃꯔꯨꯞ ꯃꯔꯨꯞꯅ ꯄꯥꯝꯕꯤꯔꯤꯕ ꯍꯤꯔꯝ ꯑꯗꯨꯗ ꯋꯥꯔꯤ ꯋꯥꯇꯥꯏ ꯇꯧꯕ ꯃꯇꯝꯗ ꯑꯩꯒꯤꯁꯨ ꯑꯈꯪꯕ ꯃꯈꯩ ꯑꯗꯨꯝ ꯍꯥꯏꯖꯔꯛꯀꯦ ꯃꯔꯨꯞꯁꯨ ꯑꯈꯪ ꯃꯈꯩ ꯑꯗꯨ ꯍꯧꯕꯤꯔꯛꯑꯣ ꯑꯗꯣ ꯃꯔꯨꯞꯅ ꯍꯥꯟꯅ ꯐꯣꯟ ꯇꯧꯕꯤꯔꯛꯄꯅꯤꯅ ꯑ ꯃꯔꯨꯞ ꯑꯗꯨꯝ ꯍꯧꯕꯤꯔꯛꯑꯣ ꯑꯩꯁꯨ ꯃꯁꯤꯒꯤ ꯃꯇꯥꯡꯗ ꯃꯔꯨꯞꯀ ꯋꯥꯔꯤ ꯀꯌꯥ ꯑꯃ ꯁꯥꯟꯅꯅꯤꯡꯗꯨꯅ ꯂꯩꯖꯔꯝꯕꯅꯤ ꯇꯥꯟ ꯌꯥꯝꯅ ꯆꯥꯟꯅꯔꯦ ꯃꯔꯨꯞꯅ ꯏꯈꯪ ꯈꯪꯍꯧ ꯑꯗꯨꯅ ꯐꯣꯟ ꯇꯧꯔꯛꯂꯒ ꯑꯩꯒꯤ ꯄꯨꯛꯅꯤꯡꯒꯤ ꯑꯄꯥꯝꯕ ꯑꯃꯗꯤ ꯃꯥꯂꯦꯝ ꯑꯁꯤꯗ ꯀꯥꯟꯅꯒꯗꯕ ꯑꯩꯈꯣꯏꯒꯤ ꯋꯥꯔꯤ ꯋꯥꯇꯥꯏ ꯍꯧꯗꯣꯛꯄꯤꯔꯛꯄ ꯑꯁꯤ ꯌꯥꯝꯅ ꯅꯨꯡꯉꯥꯏꯖꯩ ꯃꯔꯨꯞ ꯃꯔꯨꯞ ꯑꯗꯨꯝ ꯐꯥꯎꯗꯣꯛꯄꯤꯔꯛꯑꯣ
ꯑꯥ ꯐꯒꯅꯤ ꯃꯔꯨꯞ ꯁꯨꯝꯗꯧꯕꯅꯤ ꯃꯔꯨꯞ ꯑꯏꯪ ꯑꯁꯥꯒꯤ ꯈꯟ ꯀꯥꯏꯊꯔꯛꯄ ꯍꯥꯏꯕꯁꯤ ꯑꯩꯈꯣꯏꯅ ꯃꯤꯁꯇꯅ ꯗꯤꯐꯣꯔꯦꯁꯇꯦꯁꯟ ꯑꯗꯨꯒ ꯃꯅꯤꯄꯨꯔꯗꯅ ꯎꯃ ꯋꯥꯐꯝ ꯀꯣꯛꯊꯔꯛꯄ ꯑꯁꯤꯁꯨ ꯌꯥꯝꯅ ꯆꯥꯎꯅ ꯑꯃꯥꯡ ꯑꯇꯥ ꯊꯣꯛꯍꯟꯕꯁꯤꯗ ꯌꯥꯝꯅ ꯆꯥꯎꯅ ꯌꯥꯝꯅ ꯆꯥꯎꯕ ꯃꯐꯝ ꯑꯃ ꯀꯣꯜꯂꯤꯕꯅꯤ ꯍꯥꯏꯕꯗꯤ ꯎꯃꯪ ꯋꯥꯃꯪ ꯀꯣꯛꯊꯔꯛꯄ ꯑꯁꯤꯅ ꯑꯩꯈꯣꯏꯒꯤ ꯃꯍꯧꯁꯥꯅ ꯄꯤꯕꯤꯔꯤꯕ ꯃꯍꯧꯁꯥ ꯏꯃꯥꯅ ꯄꯤꯕꯤꯔꯤꯕ ꯑꯏ ꯑꯁꯥꯒꯤ ꯈꯟ ꯑꯁꯤꯗ ꯑꯗꯨꯛꯀꯤ ꯃꯇꯤꯛ ꯁꯣꯛꯍꯜꯂꯛꯏ ꯃꯔꯝꯗꯤ ꯎ ꯋꯥ ꯌꯥꯟꯊꯔꯛꯄ ꯍꯣꯏ ꯀꯔꯤꯁꯨ ꯀꯥꯏꯗꯦ ꯎ ꯌꯥ ꯌꯥꯟꯕ ꯍꯥꯏꯕꯁꯤ ꯑꯩꯈꯣꯏꯒꯤ ꯃꯤꯑꯣꯏꯕꯒꯤ ꯑꯣꯏꯅ ꯇꯧꯗ꯭ꯔꯕ ꯌꯥꯗ꯭ꯔꯕ ꯑꯗꯨꯒꯨꯝꯂꯕ ꯍꯤꯔꯝ ꯑꯃꯅꯤ ꯃꯔꯝꯗꯤ ꯎꯗꯒꯤ ꯑꯩꯈꯣꯏ ꯎ ꯌꯥꯜꯂꯣꯏꯁꯤ ꯍꯥꯏꯔꯕꯗꯤ ꯂꯥꯏꯔꯤꯛ ꯇꯝꯕ ꯇꯣꯛꯁꯤ ꯍꯥꯏꯕꯒꯤ ꯐꯤꯕꯝꯗꯣ ꯂꯥꯛꯄꯁꯨ ꯌꯥꯏ ꯑꯗꯨꯅ ꯃꯗꯨꯗꯤ ꯌꯥꯝ ꯊꯤꯅ ꯃꯔꯩꯗ ꯂꯥꯡꯂꯒꯅꯤ ꯑꯗꯨꯅ ꯑꯩꯅ ꯍꯥꯏꯖꯅꯤꯡꯕꯗꯤ ꯃꯔꯨ ꯎ ꯌꯥꯟꯁꯤ ꯇꯧꯔꯤꯒꯨꯝ ꯎ ꯌꯥꯟꯊꯠꯂꯕ ꯃꯇꯨꯡꯗ ꯎ ꯑꯅꯤ ꯊꯥꯖꯤꯟꯕ ꯍꯥꯏꯕ ꯑꯗꯨꯒꯤ ꯅꯤꯌꯣꯝꯗ ꯀꯥꯏꯗꯅ ꯆꯠꯁꯤ ꯍꯥꯏꯗꯨꯅ ꯊꯝꯖꯒꯦ ꯑꯍꯥꯟꯕꯒꯤ ꯍꯤꯔꯝ ꯑꯁꯤꯗ ꯑꯩꯅ ꯊꯝꯖꯔꯤꯕꯁꯤꯡ ꯑꯁꯤꯗ ꯃꯔꯨꯞꯅ ꯍꯥꯏꯗꯤ ꯃꯔꯨꯞꯀꯤ ꯋꯥꯈꯜꯂꯣꯟꯁꯨ ꯈꯤꯇꯪ ꯐꯣꯡ ꯐꯣꯡꯗꯣꯛꯄꯤꯌꯨ ꯇꯦꯟꯇꯛꯅ ꯑꯗꯨꯝ ꯐꯣꯡꯗꯣꯛꯄꯤꯔꯕꯁꯨ ꯀꯔꯤꯁꯨ ꯀꯥꯏꯗꯦ
ꯑ ꯄꯔꯣ ꯃꯔꯨꯞꯅ ꯇꯥꯛꯄꯤꯔꯤꯕ ꯋꯥꯐꯝ ꯑꯗꯨ ꯌꯥꯝꯅ ꯐꯖꯕ ꯍꯥꯏꯕꯗꯤ ꯌꯥꯝꯅ ꯆꯤꯡꯡꯂꯦꯝꯕ ꯑꯗꯨꯒꯨꯝꯂꯕ ꯇꯥꯁꯟꯕꯗ ꯀꯥꯟꯅꯒꯗꯕ ꯋꯥꯍꯩ ꯋꯥꯇꯥ ꯉꯥꯛꯇꯅꯤ ꯑꯩꯁꯨ ꯌꯥꯖꯩ ꯃꯗꯨꯗꯤ ꯃꯔꯨꯞꯅ ꯎꯃꯪ ꯋꯥꯕ ꯀꯣꯛꯊꯔꯛꯄꯗꯒꯤ ꯑꯀꯣꯏꯕꯒꯤ ꯈ ꯃꯥꯡꯊꯔꯛꯄꯅꯦ ꯍꯥꯏꯕꯁꯤ ꯌꯥꯖꯩ ꯑꯗꯨꯒ ꯃꯈꯥ ꯇꯥꯔꯛꯄꯗ ꯑꯩꯈꯣꯏꯒꯤ ꯃꯔꯨꯝꯗꯁꯨ ꯍꯦꯟꯅ ꯈꯪꯕꯤꯔꯝꯀꯗꯕ ꯃꯥꯜꯂꯦ ꯎ ꯋꯥꯁꯤ ꯈꯔꯝꯗ ꯌꯣꯛꯈꯠꯀꯅꯤ ꯍꯥꯏꯕꯗꯤ ꯑꯃꯥꯡ ꯑꯇꯥ ꯊꯣꯛꯂꯛꯂꯤꯕ ꯑꯁꯤ ꯀꯔꯝꯅ ꯀꯔꯤ ꯄꯥꯝꯕꯩ ꯄꯥꯏꯈꯠꯂꯒꯗꯤ ꯀꯗꯥꯏ ꯐꯥꯎꯕ ꯐ ꯀꯅꯤ ꯍꯥꯏꯕꯗꯨꯁꯨ ꯃꯔꯨꯞꯇ ꯍꯥꯏꯕꯤꯌꯨ ꯍꯥꯏꯗꯨꯅ ꯃꯔꯨꯞꯀꯤ ꯃꯥꯏꯀꯩꯗ ꯍꯥꯏꯗꯤ ꯑꯩꯒꯤ ꯃꯥꯏꯀꯩꯗꯒꯤ ꯃꯔꯨꯞꯀꯤ ꯃꯐꯝꯗ ꯅꯣꯂꯨꯞꯅ ꯅꯤꯡꯊꯁꯤꯡꯖꯔꯤ ꯃꯔꯨꯞ
ꯑꯥ ꯑꯁꯨꯨꯝꯕꯅꯤ ꯃꯔ ꯇꯥꯛꯄꯤꯔꯤꯕ ꯑꯗꯨꯃꯛ ꯃꯇꯇꯥꯎ ꯑꯗꯨꯝ ꯄꯥꯡꯊꯣꯛꯆꯈꯤ ꯃꯔꯝꯗꯤ ꯃꯁꯤꯒꯤ ꯃꯇꯥꯡꯁꯤꯗ ꯑꯩꯅ ꯑꯈꯪꯕ ꯊꯣꯏꯗꯣꯛ ꯍꯦꯟꯗꯣꯛꯅ ꯈꯪꯉꯨꯕꯗꯤ ꯅꯠꯆꯗꯦ ꯑꯗꯨꯕꯨ ꯑꯩꯅ ꯑꯈꯪꯕ ꯉꯩ ꯃꯔꯨꯞꯇ ꯑꯗꯨꯝ ꯇꯝꯖꯔꯛꯀꯦ ꯑꯍꯥꯟꯕꯗ ꯑꯀꯣꯏꯕꯒꯤ ꯐꯤꯕꯝ ꯉꯥꯛ ꯁꯦꯟꯕꯤꯕ ꯍꯥꯏꯕꯗꯤ ꯆꯤꯡꯗ ꯂꯩꯕꯤꯔꯤꯕ ꯑꯃꯗꯤ ꯇꯝꯄꯥꯛꯀꯤ ꯎꯃꯪ ꯋꯥꯃꯪꯒꯤ ꯃꯔꯛꯇ ꯂꯩꯕꯤꯕ ꯃꯌꯥꯝꯅ ꯋꯥꯈꯜ ꯇꯥꯃꯤꯟꯅꯔꯒ ꯑꯀꯣꯏꯕꯗ ꯂꯩꯕꯤꯔꯤꯕ ꯄ꯭ꯔꯖꯥ ꯃꯌꯥꯝꯕꯨ ꯋꯥꯈꯜ ꯇꯥꯍꯟꯃꯤꯕ ꯑꯗꯨꯒ ꯑꯅꯤ ꯁꯨꯕꯗ ꯑꯩꯈꯣꯏꯒꯤ ꯍꯧꯖꯤꯛ ꯇꯧꯅꯔꯤꯕ ꯑꯁꯤꯗꯤ ꯏꯟꯚꯥꯏꯔꯣꯟꯃꯦꯟ ꯗꯦ ꯅꯨꯃꯤꯠꯇ ꯍꯥꯏꯕꯗꯤ ꯎꯃꯪ ꯋꯥꯕꯥꯛ ꯌꯣꯛꯈꯠꯄꯒꯤ ꯅꯨꯃꯤꯠꯇ ꯁꯨꯞꯅꯇꯪꯒꯤ ꯎ ꯑꯃ ꯊꯥꯔꯒ ꯍꯥꯏꯕꯗꯤ ꯎ ꯇꯔꯥ ꯊꯥꯔꯕꯁꯨ ꯎ ꯀꯨꯟ ꯊꯥꯔꯕꯁꯨ ꯊꯥꯔꯝꯃꯤꯕꯗꯨꯅ ꯂꯣꯏꯔꯦ ꯅꯣꯡꯉꯥꯜꯂꯒ ꯃꯗꯨ ꯀꯅꯥꯅꯁꯨ ꯍꯟꯅ ꯌꯦꯡꯅꯗꯦ ꯃꯁꯤꯅ ꯃꯔꯝ ꯑꯣꯏꯗꯨꯅ ꯑꯃꯥꯡꯕ ꯀꯌꯥ ꯑꯃ ꯊꯣꯛꯂꯛꯂꯤ ꯃꯁꯤ ꯇꯧꯕꯤꯗꯕ ꯍꯥꯏꯕꯗꯤ ꯑꯗꯣꯝ ꯑꯗꯣꯝꯅ ꯎ ꯑꯗꯨ ꯊꯥꯕꯤꯕ ꯃꯇꯝꯗ ꯍꯧꯅꯕ ꯃꯑꯣꯡꯗ ꯊꯥꯕꯤꯕ ꯐꯣꯇꯣ ꯀꯥꯞꯄꯒꯤ ꯈꯇꯪ ꯌꯦꯡꯒ ꯊꯥꯕꯤꯗꯅꯕꯒꯤꯗꯃꯛꯇꯁꯨ ꯅꯤꯡꯁꯤꯡꯖꯔꯤ ꯃꯗꯨꯗꯤ ꯉꯥꯏꯍꯥꯛꯀꯤ ꯐꯣꯇꯣ ꯀꯥꯞꯅꯕꯒꯤꯗꯃꯛꯇ ꯊꯥꯔꯤꯕ ꯎ ꯑꯗꯨ ꯑꯗꯣꯝꯅ ꯎ ꯑꯗꯨꯕꯨ ꯍꯥꯠꯇꯣꯛꯄꯤꯕꯒ ꯆꯞ ꯃꯥꯟꯅꯩ ꯎ ꯑꯗꯨꯅ ꯍꯌꯦꯡ ꯍꯧꯈ꯭ꯔꯕꯗꯤ ꯐꯩ ꯀꯔꯤꯒꯨꯝꯕ ꯍꯧꯗ꯭ꯔꯕꯗꯤ ꯀꯔꯤꯁꯨ ꯀꯥꯟꯅꯕ ꯐꯪꯂꯣꯏ ꯎ ꯃꯥꯡꯍꯟꯕ ꯑꯣꯏꯅ ꯊꯣꯛꯀꯅꯤ ꯃꯔꯨꯞꯅ ꯃꯇꯦꯡ ꯄꯥꯡꯅꯤꯡꯂꯤꯕ ꯑꯗꯒꯤ ꯃꯌꯥꯝꯅ ꯃꯇꯦꯡ ꯄꯥꯡꯅꯅꯤꯡꯉꯤꯕꯁꯤꯡ ꯑꯗꯨ ꯀꯔꯤꯁꯨ ꯀꯥꯟꯅꯔꯣꯏ ꯍꯥꯏꯗꯨꯅ ꯊꯝꯖꯒꯦ ꯑꯗꯨꯒ ꯃꯔꯨ ꯎ ꯃꯈꯥ ꯇꯥꯔꯛꯄ ꯑꯁꯤꯗꯤ ꯑꯩꯈꯣꯏꯒꯤ ꯎꯃꯪ ꯋꯥꯃꯪ ꯌꯥꯟꯊꯠꯄ ꯈꯛꯇꯅ ꯑꯩꯈꯣꯏꯒꯤ ꯑꯀꯣꯏꯕꯒꯤ ꯑꯏꯪ ꯑꯁꯥ ꯑꯀꯣꯏꯕꯒꯤ ꯑꯏꯪ ꯑꯁꯥꯒꯤ ꯈꯜ ꯑꯁꯤ ꯃꯥꯡꯍꯜꯂꯛꯄ ꯅꯠꯆꯗꯦ ꯃꯔꯨꯞ ꯍꯥꯏꯕꯗꯤ ꯑꯩꯈꯣꯏꯅ ꯁꯤꯖꯤꯟꯅꯔꯤꯕ ꯄꯣꯠ ꯆꯩꯩ ꯁꯤꯖꯤꯟꯅꯔꯤꯕ ꯄ꯭ꯂꯥꯁꯇꯤꯛ ꯑꯁꯤꯅꯁꯨ ꯍꯦꯟꯅ ꯑꯩꯈꯣꯏꯒꯤ ꯑꯃꯥꯡ ꯑꯇꯥ ꯊꯣꯛꯍꯜꯂꯤꯕꯅꯤ ꯑꯗꯨꯒ ꯃꯔꯨꯞ ꯃꯈꯥ ꯇꯥꯔꯛꯄꯁꯤꯗꯤ ꯑꯩꯈꯣꯏꯒꯤ ꯍꯧꯖꯤꯛ ꯍꯧꯖꯤꯛ ꯅꯨꯡꯁꯥ ꯃꯩꯁ ꯅꯨꯡꯁꯥꯒꯤ ꯃꯩꯁ ꯏꯟꯁꯥꯡ ꯑꯁꯤꯅ ꯊꯣꯛꯍꯜꯂꯤꯕ ꯂꯥꯏꯅꯥꯁꯤꯡ ꯑꯁꯤ ꯍꯥꯏꯗꯤ ꯀꯔꯝꯅ ꯉꯥꯛꯊꯣꯛꯀꯅꯤ ꯑꯃꯗꯤ ꯀꯃꯥꯏꯅ ꯊꯣꯛꯍꯂꯛꯏ ꯍꯥꯏꯕꯁꯤꯁꯨ ꯊꯝꯖꯔꯛꯀꯦ ꯃꯔꯨꯞ ꯑꯩ ꯑꯗꯨꯝ ꯃꯈꯥ ꯇꯥꯖꯔꯛꯀꯦ ꯃꯗꯨꯗꯤ ꯑꯩꯈꯣꯏꯅ ꯄ꯭ꯂꯥꯁꯇꯤꯛ ꯆꯦꯔꯪ ꯃꯩ ꯊꯥꯕꯗꯒꯤ ꯊꯣꯛꯍꯟꯅꯤꯡꯗꯕ ꯊꯧꯗꯣꯛ ꯀꯌꯥ ꯊꯣꯛꯍꯜꯂꯛꯏ ꯍꯣꯏ ꯑ ꯃꯥꯡꯍꯟꯅꯕ ꯍꯣꯠꯅꯕꯗ ꯄ꯭ꯂꯥꯁꯇꯤꯛ ꯑꯁꯤ ꯃꯥꯡꯍꯟꯅꯕ ꯍꯣꯠꯅꯕꯗ ꯃꯩ ꯊꯥꯗ꯭ꯔꯒꯗꯤ ꯎꯄꯥꯏ ꯂꯩꯇꯦ ꯑꯗꯨꯅ ꯃꯩ ꯊꯥꯕ ꯃꯇꯝꯗ ꯃꯍꯥꯛ ꯃꯤꯈꯨ ꯑꯗꯨꯅ ꯑꯩꯈꯣꯏꯅ ꯑꯉꯥꯡ ꯑꯣꯏꯔꯤꯉꯩꯗꯁꯨ ꯑꯗꯨꯝ ꯇꯝꯅꯔꯛꯂꯕꯅꯤ ꯃꯩꯈꯨ ꯑꯗꯨꯅ ꯑꯩꯈꯣꯏ ꯑꯩꯈꯣꯏꯒꯤ ꯅꯣꯡ ꯂꯣꯟꯊꯛꯇ ꯀꯥꯈꯠꯈ꯭ꯔꯒ ꯑꯩꯈꯣꯏꯒꯤ ꯄ꯭ꯔꯤꯊ꯭ꯤꯔꯤꯕꯕꯤ ꯏꯃꯥ ꯑꯁꯤꯕꯨ ꯌꯣꯝꯕꯤꯔꯤꯕ ꯃꯍꯧꯁꯥꯒꯤ ꯂꯩꯖꯔꯝꯂꯤꯕ ꯑꯣꯖꯣ ꯂꯥꯏꯌꯔ ꯑꯁꯤꯕꯨ ꯄꯥꯊꯔꯛꯄꯅ ꯃꯔꯝ ꯑꯣꯏꯔꯒ ꯑꯩꯈꯣꯏꯒꯤ ꯑꯥ ꯅꯨꯃꯤꯠꯀꯤ ꯃꯩꯁꯥ ꯍꯥꯏꯕꯗꯤ ꯌꯨ ꯕꯤ ꯔꯦ ꯑꯁꯤꯕꯨ ꯉꯥꯛꯊꯣꯛꯄ ꯉꯝꯂꯛꯇꯕꯅ ꯃꯔꯝ ꯑꯣꯏ ꯑꯣꯏꯔꯒ ꯂꯩꯥꯅꯥ ꯇꯤꯟꯅꯥ ꯀꯌꯥ ꯊꯣꯛꯂꯛꯄ ꯁꯝꯅ ꯍꯥꯏꯔꯕꯗ ꯏꯁꯀꯤꯟ ꯀꯦꯟꯁꯔ ꯑꯗꯒꯤ ꯁꯝ ꯀꯦꯟꯕ ꯑꯗꯩ ꯀꯦꯟꯁꯔ ꯃꯈꯜ ꯃꯈꯜ ꯀꯌꯥ ꯊꯣꯛꯂꯛꯄ ꯑꯁꯤꯅ ꯍꯧꯖꯤꯛ ꯍꯧꯖꯤꯛ ꯃꯥꯂꯦꯝ ꯑꯁꯤꯗ ꯑꯋꯥꯕ ꯑꯃ ꯑꯣꯏꯅꯔꯛꯂꯤ ꯃꯗꯨꯅ ꯑꯩꯈꯣꯏ ꯌꯥꯒꯥꯔꯤꯃꯩ ꯄ꯭ꯂꯥꯁꯇꯤꯛꯀꯤ ꯄꯣꯠ ꯑꯁꯤ ꯁꯤꯖꯤꯟꯅꯕꯤꯗꯕ ꯑꯩꯈꯣꯏꯒꯤ ꯄ꯭ꯂꯥꯁꯇꯤꯛꯀꯤ ꯃꯍꯨꯠꯇ ꯍꯧꯖꯤꯛ ꯃꯔꯤ ꯂꯩꯅꯕꯁꯤꯡꯅ ꯆꯦꯟꯅꯕꯨꯗꯤ ꯁꯤꯟꯅꯕ ꯀꯟꯅ ꯍꯣꯠꯅꯔꯤ ꯍꯥꯏꯕꯕꯨ ꯃꯁꯤ ꯑꯩꯈꯣꯏꯒꯤ ꯂꯩꯔꯤꯕ ꯑꯩꯈꯣꯏꯒꯤ ꯄ꯭ꯔꯖꯥ ꯃꯌꯥꯝꯅꯁꯨ ꯒ꯭ꯌꯥꯟ ꯇꯥꯕꯤꯔꯒ ꯄ꯭ꯂꯥꯁꯇꯤꯛꯀꯤ ꯄꯣꯠꯁꯤꯡ ꯑꯁꯤ ꯁꯤꯖꯤꯟꯅꯕꯒꯤ ꯃꯍꯨꯠꯇ ꯃꯍꯧꯁꯥꯒꯤ ꯂꯩꯖꯔꯝꯂꯤꯕ ꯀꯧꯅꯥꯅ ꯁꯥꯕ ꯑꯃꯗꯤ ꯆꯦꯅ ꯁꯥꯕ ꯀꯌꯥ ꯑꯃ ꯂꯩꯔꯤꯕ ꯑꯁꯤ ꯁꯤꯖꯤꯟꯅꯕꯤꯌꯨ ꯍꯥꯏꯕꯁꯤ ꯊꯝꯖꯒꯦ ꯃꯔꯨꯞꯀꯤ ꯋꯥꯈꯜꯂꯣꯟꯗꯗꯤ ꯃꯁꯤꯒꯤ ꯃꯇꯥꯡ ꯑꯁꯤ ꯀꯔꯤ ꯀꯔꯤ ꯂꯩꯕꯒꯦ ꯍꯥꯏꯕꯗꯨꯁꯨ ꯃꯔꯨꯞꯇꯒꯤ ꯈꯤꯇꯪ ꯇꯥꯖꯅꯤꯡꯉꯤ ꯇꯦꯟꯇꯛꯅ ꯊꯝꯕꯤꯌꯨ ꯃꯔꯨꯞ
ꯑꯥ ꯊꯝꯖꯒꯦ ꯃꯔꯨꯞ ꯃꯗꯨꯗꯤ ꯃꯔꯨꯞꯅ ꯇꯥꯛꯄꯤꯔꯤꯕ ꯑꯗꯨ ꯌꯥꯝꯅ ꯐꯖꯕ ꯅꯣꯛꯁꯠꯄꯇꯥ ꯀꯥꯟꯅꯒꯗꯕ ꯑꯗꯨꯒꯨꯝꯂꯕ ꯃꯈꯜꯒꯤ ꯄꯥꯎꯇꯥꯛ ꯉꯥꯛꯇꯗꯤ ꯁꯨꯕꯤ ꯑꯩꯈꯣꯏꯒꯤ ꯑꯀꯣꯏꯕꯒꯤ ꯀꯥꯏꯊꯔꯛꯄꯗ ꯈꯛꯇꯪ ꯃꯥꯡꯒꯟꯕ ꯅꯠꯇꯦ ꯂꯩꯔꯤꯕ ꯃꯥ ꯄ꯭ꯂꯥꯁꯀꯤ ꯊꯥꯕꯒꯤ ꯑꯣꯖꯣ ꯂꯥꯏꯔ ꯃꯥꯡꯊꯔꯛꯄꯅ ꯍꯥꯏꯕꯗꯤ ꯄꯥꯊꯔꯛꯄꯒꯤ ꯊꯣꯛꯍꯟꯅꯤꯡꯗꯕ ꯇꯩꯗꯥꯥꯛ ꯀꯩꯌꯥ ꯍꯥꯏꯕꯗꯤ ꯀꯦꯟꯁꯔꯅꯆꯤꯡꯕ ꯑꯀꯤ ꯑꯀꯤꯕ ꯐꯕ ꯉꯝꯗꯕ ꯂꯔꯥꯛ ꯀꯌꯥ ꯑꯃ ꯊꯣꯛꯂꯛꯄ ꯑꯁꯤ ꯌꯥꯝꯅ ꯅꯨꯡꯉꯥꯏꯖꯗꯦ ꯣ ꯃꯔꯨꯞꯀꯤ ꯃꯐꯝꯗ ꯑꯩꯈꯣꯏꯒꯤ ꯃꯁꯤꯗꯒꯤ ꯉꯥꯛꯊꯣꯛꯅꯕ ꯀꯔꯤꯒꯨꯝꯕ ꯄꯥꯝꯕꯩ ꯈꯪꯕꯤꯕ ꯂꯩꯔꯒꯗꯤ ꯅꯇꯎꯁꯨ ꯈꯪꯖꯍꯧꯒꯦ ꯅꯇꯥꯗꯁꯨ ꯇꯥꯛꯄꯤꯌꯨ ꯀꯔꯤ ꯀꯔꯤ ꯄꯥꯝꯕꯩ ꯁꯤꯖꯤꯟꯅꯔꯦ ꯀꯗꯤ ꯃꯁꯤ ꯑꯩꯈꯣꯏꯅ ꯏꯁꯥꯅ ꯍꯧꯖꯤꯛꯀꯤ ꯑꯣꯏꯅ ꯉꯥꯛꯊꯣꯛꯄ ꯉꯝꯒꯗꯒꯦ ꯍꯥꯏꯕꯗꯨꯁꯨ ꯃꯔꯨꯞꯅ ꯈꯤꯇꯪ ꯇꯦꯟꯇꯛꯅ ꯊꯝꯕꯤꯌꯨꯅꯦ ꯃꯔꯨꯞ ꯑꯩꯁꯨ ꯋꯥꯈꯜ ꯂꯧꯁꯤꯡ ꯑꯣꯏꯖꯍꯧꯒꯦ
ꯐꯒꯅꯤ ꯃꯔꯨꯞ ꯇꯦꯟ ꯇꯞꯅ ꯊꯝꯖꯔꯛꯀꯦ ꯃꯗꯨꯗꯤ ꯑꯩꯈꯣꯏꯒꯤ ꯃꯍꯧꯁꯥꯒꯤ ꯈꯟꯉ ꯑꯩꯈꯣꯏ ꯍꯥꯏꯕꯗꯤ ꯑꯣꯖꯣꯂꯥꯏꯌꯔ ꯑꯁꯤ ꯄꯥꯊꯔꯛꯄꯅ ꯃꯔꯝ ꯑꯣꯏꯔꯒ ꯊꯣꯛꯂꯛꯂꯤꯕ ꯂꯥꯏꯅꯥꯁꯤꯡ ꯑꯁꯤ ꯊꯣꯛꯍꯟꯕ ꯍꯪꯗꯅꯕꯒꯤꯗꯃꯛꯇ ꯁꯟꯁꯀ꯭ꯔꯤꯟ ꯁꯤꯖꯤꯟꯅꯕꯤꯕ ꯑꯃꯗꯤ ꯅꯨꯡꯁꯥꯗ ꯊꯣꯛꯄ ꯃꯇꯝꯗ ꯇꯨꯄꯤꯅꯆꯤꯡꯕ ꯐꯨꯔꯤꯠ ꯑꯊꯥꯕ ꯐꯨꯨꯔꯗꯥꯡ ꯁꯥꯡꯕꯤ ꯑꯊꯥꯕ ꯅꯠꯇ꯭ꯔꯒꯁꯨ ꯈꯨꯗꯥꯡ ꯁꯥꯡꯕꯤ ꯑꯄꯥꯕ ꯑꯃ ꯂꯤꯄꯤꯕ ꯑꯗꯨꯒ ꯑꯩꯈꯣꯏꯒꯤ ꯁꯥꯇꯤꯟ ꯁꯤꯖꯤꯟꯅꯕꯤꯕ ꯃꯁꯤ ꯁꯤꯖꯤꯟꯅꯔꯒꯗꯤ ꯑꯌꯥꯝꯕꯅ ꯑꯩꯈꯣꯏꯒꯤ ꯊꯣꯛꯍꯟꯅꯤꯡꯗꯕ ꯊꯧꯗꯣꯛꯁꯤꯡ ꯑꯁꯤꯗꯤ ꯀꯟꯕ ꯉꯝꯒꯅꯤ ꯍꯥꯏꯗꯨꯅ ꯊꯝꯖꯒꯦ ꯃꯔꯨ ꯑꯗꯨꯗꯤ ꯃꯔꯨꯞꯁꯨ ꯌꯥꯝꯅ ꯅꯨꯡꯉꯥꯏꯖꯔꯦ ꯃꯔꯨꯞꯅ ꯉꯁꯤ ꯆꯤꯜꯂꯕ ꯃꯇꯝ ꯀꯌꯥ ꯀꯥꯏꯊꯣꯛꯄꯤꯗꯨꯅ ꯑꯉꯥꯡ ꯅꯠꯇꯥꯕꯅꯤꯅ ꯑꯩ ꯁꯥꯒꯠꯁꯦ ꯍꯥꯏꯕꯗ ꯍꯔꯥꯎ ꯍꯔꯥꯎ ꯌꯥꯕꯤꯔꯛꯄ ꯒꯤꯗꯃꯛꯇ ꯃꯔꯨꯞꯄꯨꯁꯨ ꯍꯥꯏꯅꯤꯡꯉꯥꯏ ꯂꯩꯇꯅ ꯊꯥꯒꯠꯄ ꯐꯣꯡꯗꯣꯛꯆꯔꯤ ꯑꯗꯨꯗꯤ ꯃꯇꯥꯡ ꯁꯤꯗ ꯑꯃꯨꯛ ꯃꯔꯨꯞ